ꯎꯝ ꯍꯥꯎ ꯇꯥꯔꯕꯣ
ꯇꯥꯔꯕꯣ
ꯇꯥꯔꯦ ꯇꯥꯔꯦ
ꯑꯣ ꯀꯩꯗꯧꯔꯝꯃꯤꯅꯣ
ꯑꯩꯁꯦ ꯍꯧꯖꯤꯛ ꯁꯨꯝ ꯆꯥꯛꯆꯥ ꯇꯣꯛꯑꯒ ꯍꯛꯆꯤꯠ ꯂꯥꯡꯉꯝꯕꯅꯦ ꯍꯥꯏꯇꯥꯔꯦ ꯁꯣꯝꯗꯤ ꯀꯩꯗꯧꯕꯤꯔꯤꯒꯦ ꯍꯧꯖꯤꯛꯄꯣ
ꯑꯣ ꯑꯩꯁꯨ ꯆꯥꯆꯥꯛ ꯆꯞ ꯃꯥꯟꯅꯩ ꯆꯥ ꯇꯣꯛꯑꯦ ꯑꯗꯨꯒ ꯈꯤꯇꯪ ꯇꯨꯝ ꯉꯟꯂꯤꯒꯨꯝꯕ ꯇꯧꯕꯒꯤꯀꯣ ꯋꯥꯛꯀꯤꯡ ꯁꯨꯝ ꯊꯣꯛꯂꯛ ꯑꯝꯕꯅꯤ ꯍꯧꯖꯤꯛꯄꯨ ꯆꯪꯉꯛꯑꯦ ꯋꯥꯔꯦꯅ ꯐꯃꯨꯡꯗ ꯍꯥꯏꯐꯦꯠ ꯍꯤꯞꯄꯤꯌꯦ
ꯑꯣ ꯍꯣꯏ ꯐꯔꯦ ꯐꯔꯦ ꯑꯩꯁꯨꯅꯦ ꯍꯧꯖꯤꯛꯇꯅꯦ ꯎꯁꯣꯏ ꯏꯔꯣꯟꯕ ꯆꯥꯔꯨꯕꯒꯤꯅꯦ ꯏꯁꯥꯁꯦ ꯌꯥꯝꯃꯟ ꯆꯥꯈꯤꯗꯅ ꯄꯨꯛꯁꯦ ꯂꯦꯡ ꯈꯣꯠ ꯉꯝꯗ꯭ꯔꯕ ꯑꯗꯨꯅ ꯉꯥꯛꯇꯪ ꯍꯛꯆꯤꯠ ꯂꯥꯡꯕ ꯑꯣꯏꯅ ꯃꯊꯛꯇ ꯁꯨꯝ ꯂꯩꯔꯤꯅꯦ ꯑꯗꯨꯒꯤ ꯀꯩꯅꯣ ꯇꯧꯋꯦ ꯅꯣꯏꯒꯤ ꯂꯧꯒ ꯍꯧꯖꯤꯛ ꯅꯣꯡ ꯈꯔ ꯈꯔ ꯇꯥꯕ ꯍꯧꯔꯦ ꯂꯧ ꯈꯔ ꯀꯅꯣ ꯇꯧꯕ ꯍꯧꯔꯕꯣ ꯀꯃꯥꯏ ꯇꯧꯒꯦ ꯅꯣꯏꯒꯤ
ꯑꯩꯈꯣꯏꯒꯤꯁꯦ ꯍꯣꯏ ꯍꯟꯗꯛ ꯀꯤ ꯅꯣꯡ ꯀꯣ ꯇꯥꯏꯕꯗꯤ ꯇꯥꯕꯣ ꯀꯣꯅꯨꯡꯁꯠ ꯇꯥꯔꯁꯨ ꯃꯤꯅꯤꯠ ꯃꯉꯥ ꯇꯔꯥꯒꯨꯝꯕ ꯀꯟꯅ ꯏꯆꯝ ꯆꯝ ꯇ ꯍꯥꯊꯣꯛꯈꯤꯕꯀꯣ ꯅꯍꯥꯟꯋꯥꯏꯗꯧꯅ ꯅꯣꯡ ꯈꯛꯇ ꯍꯥꯏꯗꯤ ꯅꯨꯃꯤꯠ ꯅꯤꯅꯤ ꯍꯨꯝꯅꯤꯒ ꯆꯨꯞꯉꯩ ꯇꯥꯔꯒ ꯈꯣꯠꯂꯒ ꯏꯁꯤꯡ ꯂꯩꯕ ꯇꯧꯕꯗꯣ ꯑꯝꯇ ꯇꯧꯕ ꯑꯣꯏꯗ꯭ꯔꯤ ꯑꯗꯨꯁꯨ ꯑꯩꯈꯣꯏ ꯁ꯭ꯋꯥꯏꯒꯤ ꯑꯗꯨꯝ ꯑꯅꯛꯄ ꯑꯁꯤꯒꯤꯒꯤ ꯌ ꯌꯨꯝꯒꯤ ꯀꯩꯒꯤ ꯏꯁꯤꯡ ꯆꯥꯕ ꯃꯈꯩꯗꯤ ꯑꯗꯨꯝ ꯂꯧꯍꯣꯟ ꯍꯨꯟꯅꯗꯅ ꯑꯩꯈꯣꯏꯅ ꯏꯁꯤꯡ ꯀꯩꯀꯩ ꯐꯖꯅ ꯈꯔ ꯇꯨꯡꯉꯒ ꯂꯩꯔꯦꯕ ꯀꯣ ꯑꯗ ꯁ꯭ꯋꯥꯏꯁꯦ ꯊꯜꯂꯛꯀꯥꯟꯗ ꯁꯨꯝ ꯈꯛ ꯈꯛ ꯏꯟꯊꯈ꯭ꯔꯒ ꯑꯥ ꯌꯧꯈꯤꯗꯣꯏꯅꯦꯕ ꯀꯣ ꯑꯩꯈꯣꯏꯁꯤꯅ ꯍꯌꯦꯡ ꯏꯁꯤꯡ ꯆꯞ ꯆꯥꯔꯦ ꯍꯥꯏꯕ ꯀꯥꯟꯁꯤꯅ ꯑꯃꯨꯛ ꯂꯣꯏ ꯊꯥꯗꯕꯤꯔꯛꯇꯣꯏꯅꯦꯕ ꯑꯗꯣ ꯏꯁꯤꯡ ꯆꯥꯎꯍꯟꯗꯣꯏꯅꯦꯕ ꯃꯃꯥꯡ ꯆꯍꯤ ꯑꯃꯨꯛ ꯁꯨꯅꯦ ꯈꯪꯕ꯭ꯔꯥ ꯂꯧꯍꯟꯁꯦ ꯀꯌꯥꯔꯛꯅꯣ ꯑꯍꯨꯝꯂꯛꯅꯤ ꯂꯧꯅꯕꯁꯦ ꯑꯗꯨꯗꯨꯒ ꯍꯦꯛꯇ ꯏꯁꯤꯡꯁꯦ ꯑꯅꯤ ꯑꯛ ꯆꯥꯎꯕꯗ ꯂꯣꯛ ꯀꯥꯟꯗꯁꯤꯅ ꯑꯃꯨꯛ ꯆꯥꯎꯋꯦ ꯐꯧꯁꯦ ꯍꯦꯛꯇ ꯃꯇꯊꯣꯟ ꯆꯠꯔꯣꯏꯕꯤ ꯊꯣꯛꯑꯒ ꯆꯨꯖꯥꯛ ꯀꯥꯔꯒ ꯂꯩꯗꯅ ꯑꯁ ꯌꯥꯝ ꯊꯤꯅ ꯋꯥꯏꯗ ꯑꯩꯈꯣꯏꯁꯤ ꯂꯧꯗꯣ ꯈꯔꯁꯨ ꯀꯨꯏꯄꯣꯏꯕꯀꯣ ꯣꯏꯄ ꯑꯗꯨꯅ ꯂꯧ ꯎ ꯍꯧꯖꯤꯛ ꯍꯣꯏ ꯈꯣꯏꯕꯒꯠꯄꯗꯤ ꯇꯧꯔꯦ ꯑꯗꯨꯒ ꯀꯩꯅꯣꯗꯤ ꯇꯧꯗ꯭ꯔꯤ ꯇꯧꯍꯣꯟ ꯍꯨꯟꯕ ꯈꯣꯠꯄꯗꯤ ꯀꯩꯝꯇ ꯇꯧꯗ꯭ꯔꯤꯕꯀꯣ ꯆꯤꯡ ꯂꯩꯕ ꯈꯤꯇꯪ ꯋꯥꯠꯂꯤꯕꯒꯤ ꯅꯠꯇ꯭ꯔꯗꯤ ꯁꯤꯈꯤꯗꯣꯏꯕ ꯑꯗꯒꯤ ꯈꯤꯇꯪ ꯀꯪꯕ ꯑꯣꯏꯇꯥꯔꯒꯗꯤ ꯎꯆꯛ ꯑꯣ ꯌꯥꯅ ꯑꯃꯨꯛ ꯆꯠꯊꯣꯛꯈꯤꯗꯣꯏꯅꯦꯕꯀꯣ ꯐꯧꯗꯣ ꯑꯗꯨꯅ ꯑꯩꯈꯣꯏꯃꯛꯀꯤꯤ ꯇꯧꯗ꯭ꯔꯦ ꯑꯇꯣꯞꯄ ꯂꯣꯏꯅ ꯇꯧꯅꯔꯦꯗ ꯍꯧꯖꯤꯛꯀꯥꯟꯗꯤ
ꯎꯝ ꯍꯣꯏ ꯑꯩ ꯅꯍꯥꯟꯗꯣ ꯀꯩꯅꯣ ꯇꯧꯋꯦꯕ ꯏꯃꯥꯟꯅꯕꯒ ꯅꯨꯡꯁꯤꯠ ꯆꯥꯕ ꯆꯠꯂꯦꯕ ꯍꯥꯏꯗꯤ ꯑꯌꯨꯛ ꯉꯟꯇꯥꯗ ꯁꯨꯝ ꯆꯠꯇꯣꯛꯄ ꯈꯣꯠꯇꯣꯛꯄ ꯇꯧꯋꯤꯗꯅꯀꯣ ꯑꯗꯨ ꯉꯥꯛꯇꯪ ꯇꯧꯔꯨꯕ ꯍꯥꯏ ꯇꯔꯦ ꯍꯛꯆꯤ ꯂꯥꯡꯕ ꯑꯣꯏꯅ ꯑꯗꯨꯗ ꯑꯩꯁꯦ ꯁꯨꯝ ꯊꯦꯡꯅꯔꯛꯀꯥꯟꯗꯅꯝꯕꯅ ꯃꯤ ꯃꯈꯩꯁꯦ ꯑꯗꯨꯝ ꯐꯧ ꯀꯩꯀꯩ ꯍꯨꯟꯅꯅꯕ ꯑꯗꯒꯤ ꯏꯁꯤꯡ ꯈꯔ ꯈꯔ ꯂꯩꯅꯔꯒꯀꯣ ꯑꯗꯨꯃꯥꯏꯅ ꯇꯧꯕ ꯂꯣꯏ ꯎꯅꯕ ꯍꯥꯏꯇꯥꯔꯦ ꯑꯗꯨꯗ ꯁꯨꯝ ꯐꯥꯎꯔꯀꯥꯟꯗ ꯅꯣꯏꯒꯤ ꯖꯒꯥꯗꯣ ꯁꯨꯝ ꯊꯦꯡꯅꯕ ꯍꯥꯏꯇꯥꯔꯦ ꯑꯗꯨꯀꯥꯟꯗ ꯈꯪ ꯅꯤꯡꯁꯤꯡꯉꯛꯄ ꯑꯩꯈꯣꯏ ꯅꯍꯥꯟ ꯂꯣꯏ ꯁꯨꯝ ꯍꯥꯏꯗꯤ ꯉꯥ ꯐꯥꯕ ꯀꯩꯗꯧꯕꯗꯣ ꯅꯤꯡꯁꯤꯡꯉꯛꯄꯗꯣꯀꯣ ꯑꯗꯨꯃꯥꯏꯅ ꯇꯧꯋꯦ ꯑꯗꯣ ꯅꯣꯏ ꯂꯧ ꯂꯧ ꯖꯒꯥꯗꯣ ꯏꯁꯤꯡꯗꯤ ꯈꯔ ꯆꯦꯟꯕꯗꯤ ꯎꯍꯧꯗꯦ ꯑꯗꯨ ꯈꯤꯇꯪ ꯈꯤꯇꯪꯗꯤ ꯅꯥꯂꯤꯗ ꯈꯤꯇꯪ ꯆꯦꯟꯕꯗꯤ ꯎꯍꯧꯋꯦ ꯑꯗꯣ ꯑꯩꯅ ꯂꯧꯗꯨꯕꯨ ꯀꯃꯥꯏ ꯀꯃꯥꯏꯅ ꯇꯧꯔꯤꯅꯣꯅ ꯍꯪꯉꯛꯏꯅꯦ ꯑꯗꯣ ꯅꯣꯏ ꯍꯦꯛ ꯂꯧ ꯊꯪꯅꯕꯗꯣ ꯑꯗꯨꯗꯁꯨꯅꯦ ꯌꯥꯝ ꯋꯥꯡꯅ ꯊꯣꯜꯍꯧꯋꯦ ꯍꯦꯛꯇ ꯀꯩꯅꯣꯁꯦ ꯒꯥꯔꯤꯁꯦ ꯄ꯭ꯂꯣꯠ ꯄꯣꯠ ꯂꯥꯛꯑꯒ ꯍꯦꯛꯇ ꯂꯩꯕꯥꯛꯁꯦ ꯑꯁꯣꯝ ꯀꯩꯅꯣꯗꯒꯤ ꯃꯍꯥꯗꯦꯕ ꯆꯤꯡ ꯂꯣꯝꯗꯒꯤ ꯑꯣꯏꯔ ꯃꯥꯜꯂꯦ ꯑꯗꯨꯃꯥꯏꯅ ꯇꯧꯔ ꯍꯣꯜꯂ ꯍꯣꯜꯂꯒ ꯄꯨꯔꯒꯅꯦ ꯊꯣꯟꯕꯁꯦ ꯈꯨꯋꯥꯡ ꯋꯥꯡꯉꯦꯕ ꯌꯥꯝ ꯋꯥꯡꯕ꯭ꯔꯖꯥꯠꯅ ꯊꯣꯟꯕꯗꯣ ꯑꯗꯣ ꯑꯩꯅ ꯀꯔꯤ ꯀꯔꯤꯕꯨ ꯁꯥꯗꯣꯏꯅꯣ ꯃꯣꯏ ꯒꯣꯕꯔꯃꯦꯟꯒꯤ ꯀꯩꯅꯣꯒꯤ ꯃꯣꯏꯒꯤ ꯂꯝ ꯑꯣꯏꯕꯒꯤ ꯇꯣꯉꯥꯟꯅ ꯑꯣꯐꯤꯁ ꯁꯥꯗꯣꯏꯔꯥ ꯅꯠꯇ꯭ꯔꯒꯅ ꯀꯩ ꯀꯩꯒ ꯁꯥꯗꯣꯏꯔꯥ ꯈꯪꯗꯦꯕ ꯃꯣꯏꯁꯤꯦ ꯌꯥꯝ ꯋꯥꯡꯉꯦꯕ ꯍꯧꯖꯤꯛ ꯂꯩꯔꯤꯕ ꯃꯣꯏ ꯏꯪꯈꯣꯜ ꯊꯪꯅꯔꯤꯕ ꯏꯪꯈꯣꯜꯗꯣ ꯑꯗꯨꯒꯤ ꯎꯄꯥꯝꯕꯤꯒꯤ ꯃꯇꯣꯟꯗꯨꯐꯥꯎ ꯌꯧꯒꯦ ꯇꯧꯍꯧꯔꯦ ꯍꯥꯏꯕ ꯐꯌꯥꯝ ꯐꯅꯌꯥꯝ ꯋꯥꯡꯉꯦꯕ ꯃꯣꯏꯗꯣ ꯍꯥꯏꯗꯤ ꯊꯣꯜꯂꯤꯗꯣ ꯀꯣ ꯑꯩꯅ ꯀꯔꯤꯕꯨ ꯑꯣꯏꯔꯤꯖꯥꯠꯅꯣ ꯅꯣꯏ ꯍꯛꯗꯧ ꯊꯪꯅꯕꯗ ꯑꯗꯨ ꯑꯣꯏꯔ ꯃꯥꯜꯂꯤꯅꯦ ꯑꯩ ꯅꯍꯥꯟ ꯎꯔꯝ ꯀꯥꯟꯗꯀꯣ ꯑꯗꯨꯃꯥꯏꯅ ꯇꯧꯋꯦ ꯀꯃꯥꯏ ꯀꯃꯥꯏꯅ ꯇꯧꯒꯦ ꯑꯗꯨꯕꯨ ꯀꯔꯤ ꯁꯥꯗꯣꯏꯅꯣ ꯑꯗꯨꯕ
ꯈꯪꯗꯦ ꯑꯗꯨ ꯀꯩꯅꯣꯒꯤ ꯂꯝꯗꯤ ꯅꯠꯇꯦ ꯃꯣꯏ ꯃꯁꯥꯒꯤ ꯂꯝꯅꯦꯕꯀꯣ ꯃꯥꯏꯗꯤ ꯀꯩ ꯀꯩꯅꯣ ꯕꯤꯖꯤꯅꯦꯁ ꯇꯧꯕꯒꯤ ꯀꯩꯀꯩ ꯁꯥꯒꯅꯤꯅ ꯑꯗꯨꯃꯥꯏꯅꯗꯤ ꯍꯥꯏꯕꯅꯦꯕꯀꯣ ꯑꯗꯨ ꯆꯞ ꯆꯥꯄ ꯃꯥꯏ ꯀꯩ ꯊꯥꯗꯣꯛꯅꯗꯤ ꯑꯗꯨꯗꯤ ꯈꯪꯕ ꯉꯝꯗ꯭ꯔꯦꯀꯣ ꯑꯗꯨ ꯅꯨꯡꯉꯥꯏꯕꯅꯤꯅꯦ ꯍꯧꯖꯤꯛ ꯉꯥ ꯐꯥꯕꯩ ꯃꯇꯝ ꯑꯃꯨꯛ ꯌꯧꯔꯛꯑꯅꯤ ꯃꯌꯥꯝꯁꯦꯀꯣ ꯑꯗꯣ ꯍꯥꯏꯗꯤ ꯏꯁꯥ ꯏꯁꯥꯒꯤ ꯊꯕꯛ ꯑꯃꯃꯝ ꯇꯧꯅꯔꯒ ꯑꯗꯨꯝ ꯀꯩꯅꯣ ꯇꯧꯕ ꯑꯣꯏꯔꯗꯤ ꯌꯥꯝ ꯅꯨꯡꯉꯥꯏꯕꯗꯤ ꯑꯣꯏꯗꯣꯏꯅꯦꯕ ꯍꯧꯖꯤꯛ ꯃꯇꯝꯁꯦ ꯆꯁꯤ ꯀꯦꯞ ꯍꯥꯏꯗꯤ ꯏꯁꯥꯒꯤ ꯁꯤꯁꯦ ꯂꯦꯞꯄ ꯉꯝꯗꯕꯒꯤꯀꯣ ꯑꯗꯨꯝ ꯊꯕꯛ ꯏꯁꯥ ꯏꯁꯥ ꯀꯩꯅꯣꯝ ꯇꯧꯗ ꯌꯥꯗꯦ ꯑꯗꯩ ꯆꯦꯟꯅꯕꯒꯤ ꯇꯧꯕꯅꯤ ꯑꯩꯈꯣꯏ ꯃꯌꯥꯝꯁꯨ ꯑꯣꯏꯔꯝꯂꯅꯤ ꯊꯕꯛ ꯑꯃꯃꯝ ꯂꯣꯏ ꯇꯧꯅꯔꯒ ꯂꯩꯔꯒꯀꯣ ꯄꯨꯟꯁꯤꯦ ꯍꯥꯏꯕ ꯀꯥꯟꯗ ꯑꯣꯞ ꯑꯆꯣꯄ ꯄꯩꯁꯥ ꯅꯨꯡꯁꯥꯒ ꯄꯨꯊꯣꯛꯅꯔꯒ ꯀꯣꯏꯕꯗꯪ ꯆꯠꯁꯤꯕꯨ ꯍꯥꯏꯔꯁꯨ ꯒꯥꯔꯤ ꯀꯩꯀꯩ ꯐꯖꯅ ꯂꯣꯏꯅ ꯄꯨꯊꯣꯛꯅꯔꯒ ꯆꯠꯂꯗꯤ ꯀꯌꯥꯝ ꯅꯨꯡꯉꯥꯏꯅꯤ ꯌꯦꯡꯉꯣꯅꯦ ꯑꯗꯣ ꯑꯝꯇ ꯐꯪꯗ꯭ꯔꯦꯔꯤꯕ ꯇꯧꯔꯤ ꯃꯌꯥꯝꯁꯦ ꯍꯥꯏꯗꯤ ꯄꯩꯁꯥꯗ ꯁꯨꯝ ꯇꯥꯟꯗꯕꯁꯨ ꯌꯥꯗꯕꯅꯤꯅ ꯑꯗꯩ ꯏꯁꯥꯒꯤꯁꯨ ꯀꯩꯅꯣꯃ ꯇꯧꯗꯕ ꯌꯥꯗꯕꯅꯤꯅ ꯈꯪꯗꯦꯗ ꯍꯪꯗꯤ ꯄꯩꯁꯥ ꯅꯨꯡꯁꯥꯗꯤ ꯀꯃꯥꯏꯅ ꯀꯌꯥꯝ ꯇꯥꯜꯂꯒꯦ ꯀꯌꯥꯝ ꯇꯨꯡꯁꯤꯟꯕ ꯉꯝꯃꯒꯦ ꯃꯔꯨꯞꯅ ꯃꯔꯨꯞ ꯊꯔꯞꯅ ꯀꯃꯥꯏꯅ ꯇꯧꯔꯤꯕ ꯀꯌꯥꯝ ꯌꯥꯎꯔꯤꯕ ꯍꯥꯏꯔꯛꯑꯣꯅ
ꯃꯔꯌꯨꯞꯁꯦ ꯑꯝꯇꯗꯤ ꯌꯥꯎꯗꯦꯗ ꯍꯧꯖꯤꯛꯀꯥꯟꯅꯗꯒꯤ ꯑꯩꯁꯤ ꯊꯕꯛꯁꯨ ꯀꯨꯏꯗ꯭ꯔꯤ ꯑꯩꯅ ꯁꯨꯝ ꯄ꯭ꯔꯥꯏꯚꯦꯠꯀꯤ ꯈꯔ ꯈꯔ ꯆꯠꯂꯤꯁꯦ ꯑꯗꯣ ꯑꯩꯅ ꯁꯨꯝ ꯍꯥꯏꯗꯤ ꯄꯩꯁꯥꯁꯨ ꯌꯥꯝ ꯆꯥꯎꯗ꯭ꯔꯤꯕꯅꯤꯅ ꯍꯥꯏꯗꯤ ꯁꯤꯗꯤ ꯀꯝꯄꯜꯁꯔꯤ ꯍꯥꯏꯗꯤ ꯑꯗꯨꯝ ꯏꯁꯩ ꯁꯨꯞꯄ ꯑꯃ ꯇꯧꯔꯅꯤꯁꯨ ꯂꯩꯇꯕꯅꯤꯅ ꯑꯗꯨꯒꯨꯝꯕꯩꯗꯤ ꯑꯩ ꯄ꯭ꯂꯥꯟ ꯇꯧꯗ꯭ꯔꯤ ꯑꯗꯨꯒ ꯁꯨꯝ ꯇꯨꯡꯁꯤꯟꯕꯗꯤ ꯍꯧꯔꯦ ꯇꯨꯡꯁꯤꯟꯕꯗꯤ ꯍꯧꯕ ꯍꯥꯏꯁꯦ ꯑꯗꯨꯝ ꯆꯠꯄꯅ ꯍꯦꯜꯂꯦ ꯍꯥꯏꯇꯥꯔꯦ ꯏꯁꯥꯒꯤꯗ ꯏꯁꯥ ꯈꯛꯇꯒꯤ ꯌꯨꯝꯒꯤ ꯌꯥꯎꯗꯕꯤꯗꯀꯣ ꯑꯗꯨꯝ ꯏꯁꯥ ꯈꯛꯇꯒꯤ ꯍꯥꯏꯕꯗꯤ ꯑꯋꯥꯠ ꯑꯄꯥ ꯍꯥꯏꯗꯤ ꯂꯩꯗꯅ ꯃꯥꯏ ꯇꯩꯅꯕꯕꯨ ꯑꯣꯏꯔꯣ ꯃꯥꯏ ꯇꯥꯅꯕꯕꯨ ꯑꯣꯏꯔꯣ ꯑꯗꯩ ꯀꯣꯛ ꯇꯩꯅꯕ ꯊꯥꯎ ꯕꯨ ꯑꯣꯏꯔꯣ ꯑꯗꯒꯤ ꯐꯤꯔꯣꯜ ꯑꯃ ꯍꯥꯏꯗꯤ ꯑꯔꯨꯕ ꯑꯃ ꯂꯩꯇꯕꯒꯤ ꯂꯩꯅꯤꯡꯕ ꯑꯣꯏꯔꯣ ꯈꯣꯡꯎꯞ ꯂꯩꯅꯤꯡꯕ ꯑꯣꯏꯔꯣ ꯑꯗꯨꯃꯥꯏꯅ ꯇꯧꯔꯒ ꯃꯆꯦꯠ ꯃꯆꯦꯠ ꯆꯠꯈꯤꯕꯁꯤꯗꯅꯦ ꯑꯗꯨꯁꯨ ꯇꯉꯥꯏꯐꯗꯕ ꯉꯥꯛꯇ ꯁꯨꯝ ꯍꯥꯏꯗꯤ ꯑꯩꯁꯨ ꯀ꯭ꯂꯥꯁ ꯆꯠꯂꯕꯅꯤꯅ ꯐꯤ ꯑꯃꯈꯛꯇꯗꯤ ꯁꯨꯝ ꯁꯦꯠꯍꯜꯂ ꯌꯥꯗꯦꯗꯅꯀꯣ ꯑꯗꯒꯤ ꯍꯥꯏꯗꯤ ꯈꯤꯇꯪ ꯄꯥꯔꯛ ꯇꯧꯕ ꯑꯗꯨꯝ ꯑꯁꯥꯡꯕ ꯑꯃ ꯂꯩꯅꯤꯡꯉꯤ ꯈꯣꯠꯅꯤꯡꯉꯤ ꯑꯗꯒꯤ ꯐꯦꯁꯕꯨꯛꯇꯕꯨ ꯆꯪꯉꯣ ꯈꯣꯠꯂꯣ ꯑꯗꯨꯝ ꯍꯥꯏꯗꯤ ꯐꯤ ꯑꯅꯧꯕ ꯑꯃ ꯃꯣꯏꯅ ꯑꯦ ꯁꯤ ꯍꯣꯡꯉꯤ ꯑꯗꯨꯁꯨ ꯑꯅꯝꯕꯅ ꯑꯣꯐꯔ ꯉꯥꯛꯇꯅꯤ ꯂꯧꯔꯤꯁꯦ ꯑꯩꯅ ꯑꯗꯨꯃꯥꯏꯅ ꯇꯧꯔꯒ ꯑꯣꯐꯔ ꯊꯥꯔꯛꯀꯥꯟꯗ ꯑꯦ ꯁꯤꯁꯨ ꯐꯖꯩ ꯈꯣꯠꯂꯤꯦ ꯑꯩꯅꯁꯨ ꯑꯗꯨꯝ ꯍꯪꯒꯥ ꯍꯟꯗ ꯆꯠ ꯑꯩꯅ ꯑꯗꯨꯃꯥꯏꯅ ꯇꯧꯔ ꯆꯠꯄ ꯌꯧꯔꯨꯕ ꯉꯝꯅꯦꯅ ꯑꯗꯨꯃꯥꯏꯅ ꯇꯧꯔꯒ ꯑꯗꯨꯝ ꯆꯠꯂꯒ ꯂꯩꯔꯨꯕꯁꯨ ꯌꯥꯎꯋꯦ ꯑꯗꯨꯅ ꯑꯗꯨꯝ ꯃꯆꯤꯟꯠ ꯃꯆꯤꯟꯠ ꯆꯠꯈꯤꯀꯥꯟꯗ ꯄꯩꯁꯥꯁꯦ ꯑꯗꯨꯝ ꯂꯦꯝꯍꯧꯗꯕ ꯍꯥꯏꯇꯥꯔꯦꯀꯣ ꯊꯥ ꯑꯃ ꯑꯅꯤꯁꯤꯗ ꯁꯨꯃꯥꯏꯅ ꯁꯨꯖꯜꯂꯛꯑꯕꯅꯤ ꯁꯨꯃꯥꯏꯅ ꯇꯧꯔꯛꯏꯁꯦꯀꯣ ꯑꯗꯣ ꯑꯩꯁꯨ ꯈꯥꯡꯅꯕꯗꯣ ꯍꯣꯠꯅꯔꯤꯛꯏꯅꯦ ꯑꯗꯨꯝ ꯍꯥꯏꯗꯤꯀꯣ ꯎ ꯠꯂꯤ ꯍꯥꯏꯗꯤ ꯀꯩꯅꯣ ꯐꯪꯉꯛꯄ ꯈꯨꯗꯤꯡꯃꯛꯇꯣ ꯂꯣꯏ ꯆꯠꯈꯤ ꯇꯥꯔꯒꯗꯤ ꯂꯦꯝꯍꯧꯔꯔꯣꯏꯕ ꯅꯠꯇ꯭ꯔꯥ ꯑꯗꯣ ꯇꯨꯡꯗꯁꯨ ꯁꯤꯖꯤꯟꯅꯒꯗꯕꯗꯣ ꯍꯥꯏꯗꯤ ꯑꯗꯨꯒꯨꯝꯕꯒꯤ ꯄ꯭ꯂꯥꯟꯗꯣ ꯈꯔ ꯊꯝꯍꯧꯗ꯭ꯔꯒꯗꯤ ꯑꯗꯨꯝ ꯌꯥꯔꯣꯏꯅ ꯑꯗꯣ ꯍꯟꯗꯛꯇꯒꯤꯕꯨꯗꯤ ꯈꯔ ꯈꯤꯔ ꯇꯨꯡꯁꯤꯟꯕꯗꯤ ꯍꯧꯔꯦ ꯑꯗꯨ ꯌꯥꯝ ꯐꯪꯕ ꯅ ꯐꯠꯇꯕꯅꯤꯅ ꯑꯗꯨ ꯌꯥꯝ ꯇꯨꯡꯁꯤꯟꯕꯗꯤ ꯉꯝꯗꯦꯅꯦ ꯍꯥꯏꯗꯤ ꯍꯪꯒꯟ ꯍꯟꯗ ꯑꯩꯅ ꯆꯠꯂꯤꯁꯤꯁꯨ ꯍꯥꯏꯗꯤ ꯂꯥꯞꯄꯤꯗꯅꯀꯣ ꯊꯥꯔꯇꯤ ꯑꯩꯠ ꯀꯤꯂꯣꯃꯤꯇꯔꯁ ꯍꯥꯏꯁꯦ ꯑꯗꯨꯝ ꯂꯥꯞꯄꯤꯗꯅꯀꯣ ꯑꯗꯨꯝ ꯕꯁ ꯍꯪꯒꯥꯟ ꯍꯟꯗ ꯆꯠꯇ ꯌꯥꯗꯦ ꯑꯗꯨꯒ ꯑꯗꯨꯝ ꯄꯥꯊꯣꯛꯂꯀꯥꯟꯗꯗꯤ ꯆꯠꯂꯤ ꯑꯩꯅ ꯐꯪꯉꯤꯕ ꯄꯩꯁꯥꯗꯨꯗꯒꯤ ꯇꯪꯈꯥꯏꯃꯨꯛꯇꯤ ꯑꯗꯨꯝ ꯇꯪꯈꯥꯏ ꯌ ꯇꯧꯒꯗ꯭ꯔꯥ ꯌꯧꯗꯤ ꯌꯧꯗꯕ ꯃꯥꯜꯂꯦ ꯑꯗꯨꯝ ꯆꯠꯂꯦꯕ ꯄꯩꯁꯥꯁꯦ ꯑꯗꯨꯃꯥꯏꯅ ꯑꯦꯛꯁꯄꯦꯟꯗꯤꯆꯔ ꯑꯗꯒꯤ ꯁꯝꯅꯃꯛꯇ ꯍꯥꯏꯔꯣ ꯉꯍꯥꯛꯇꯪ ꯏꯁꯤꯡ ꯈꯧꯔꯥꯡꯕꯒꯤ ꯑꯣꯏꯔꯣ ꯅꯠꯇ꯭ꯔꯒ ꯀꯩꯅꯣꯝ ꯆꯥꯅꯤꯡꯉꯦ ꯍꯥꯏꯔꯣ ꯑꯗꯨ ꯃꯔꯛꯇ ꯑꯗꯨꯝ ꯌꯥꯎꯔꯤꯅꯦ ꯑꯗꯨꯃꯥꯏꯅ ꯑꯗꯨꯝ ꯃꯆꯦꯠ ꯃꯆꯦꯠ ꯆꯠꯈꯤ ꯀꯥꯟꯗ ꯑꯗꯨꯝꯣ ꯇꯪꯈꯥꯏ ꯌꯧꯒꯗ꯭ꯔꯥ ꯁꯨꯃꯥꯏꯅ ꯇꯧꯋꯦ ꯑꯗꯨꯝ ꯑꯗꯨꯅ ꯄꯩꯁꯥꯁꯦ ꯂꯩꯦꯝꯐꯝ ꯈꯪꯗꯦ ꯍꯥꯏꯕ ꯑꯗ ꯑꯗꯣ ꯃꯔꯨꯞꯀꯨꯝꯕ ꯌꯥꯗꯤ ꯌꯥꯎꯅꯤꯡꯕꯅꯦ ꯑꯗꯣ ꯈꯤꯇꯪ ꯍꯥꯏꯗꯤ ꯃꯇꯥꯡ ꯆꯥꯕ ꯍꯥꯏꯗꯤ ꯐꯤꯕꯝ ꯆꯥꯔꯀꯥꯟꯗ ꯑꯣꯏꯅ ꯌꯥꯎꯒꯦꯅ ꯈꯜꯂꯤ ꯑꯗꯣ ꯅꯪ ꯁꯨꯝ ꯄꯩꯁꯥ ꯇꯨꯡꯁꯤꯟꯕꯗꯤ ꯑꯗꯨꯝ ꯀꯟꯕꯅꯤꯅ ꯄꯩꯁꯥꯒꯨꯝꯕꯗꯤ ꯃꯔꯥꯡ ꯑꯗꯨꯝ ꯀꯥꯏꯅ ꯂꯩꯔꯝꯒꯅꯦꯅ ꯈꯜꯂꯤ ꯀꯃꯥꯏ ꯀꯃꯥꯏꯅ ꯇꯧꯔꯤꯅꯣ
ꯄꯩꯁꯥ ꯇꯨꯡꯁꯤꯟꯕꯁꯦ ꯀꯗꯥꯏꯗꯒꯤꯅꯅ ꯍꯥꯏꯗꯤ ꯑꯩꯗꯤ ꯏꯃꯨꯡꯒꯤ ꯄꯨꯕꯁꯨ ꯑꯃꯨꯛ ꯌꯥꯎꯔꯛꯄꯅꯤꯅꯀꯣ ꯑꯩꯅ ꯍꯧꯖꯤꯛ ꯊꯥ ꯍꯨꯜꯂꯤꯁꯤ ꯌꯥꯝꯗ꯭ꯔꯕ ꯂꯤꯁꯤꯡ ꯇꯔꯥꯅꯦꯕꯀꯣ ꯑꯍꯨꯝ ꯑꯍꯨꯝ ꯄꯨꯕꯤ ꯃꯔꯨꯞ ꯑꯅꯤ ꯑꯃ ꯌꯥꯎꯔꯦ ꯑꯗꯩ ꯏꯁꯥꯒꯤ ꯇꯣꯉꯥꯟꯅ ꯑꯃꯨꯛ ꯑꯩꯗꯤ ꯇꯨꯡꯁꯤꯟꯕ ꯅꯠꯇꯦꯗ ꯑꯩꯒꯤꯗꯤ ꯌꯨꯝꯒꯤ ꯁꯨꯝ ꯄꯨꯕꯅꯤꯅ ꯏꯁꯥꯒꯤ ꯑꯣꯏꯅꯗꯤ ꯀꯩꯅꯣ ꯇꯧꯕꯗꯗꯤ ꯑꯣꯏꯗ꯭ꯔꯦꯕꯀꯣ ꯇꯥꯦ ꯅꯪꯒꯤ ꯆꯠꯊꯣꯛ ꯆꯠꯣꯛ ꯈꯣꯗꯣꯛꯄ ꯑꯣꯏꯇꯥꯔꯁꯨ ꯌꯥꯝ ꯐꯩꯌꯦ ꯍꯥꯏꯕꯗꯤ ꯃꯊꯟꯇ ꯆꯥꯕ ꯃꯊꯟꯇ ꯆꯪꯉꯒ ꯆꯥꯕ ꯈꯣꯠꯄ ꯍꯪꯒꯣꯏꯕ ꯈꯣꯠꯄ ꯂꯩꯇꯕꯗꯣ ꯌꯥꯝ ꯐꯩꯌꯦ ꯑꯩꯈꯣꯏꯗꯤ ꯏꯊꯟꯇ ꯆꯪꯉꯥꯟꯗ ꯀꯩ ꯍꯥꯏꯅꯤ ꯃꯤꯅꯁꯨ ꯌꯦꯡꯁꯤꯜꯂꯒ ꯍꯩꯅꯗꯕꯩ ꯇꯥꯏꯞꯇ ꯇꯧꯕꯗꯕꯗꯤ ꯑꯩꯈꯣꯏ ꯑꯃꯅꯤ ꯆꯪꯁꯤꯜꯂꯒ ꯆꯥꯕ ꯈꯣꯕ ꯇꯧ ꯇꯥꯔꯗꯤ ꯀꯩꯝꯇꯁꯨ ꯈꯜꯂꯣꯏꯗꯕꯀꯣ ꯍꯣꯏꯁꯨ ꯅꯪ ꯍꯥꯏꯔꯤꯀꯥꯟꯗ ꯅꯪ ꯀꯩꯅꯣꯒꯤꯗꯤ ꯀꯌꯥ ꯀꯌꯥ ꯄꯤꯒꯦ ꯑꯍꯥꯟꯕꯒꯤ ꯆꯠꯄꯗꯨꯅ ꯀꯌꯥ ꯄꯤ ꯑꯗꯒꯤ ꯍꯧꯖꯤꯛ ꯅꯧꯅ ꯑꯃꯃꯨꯛ ꯆꯠꯄꯗꯨꯅ ꯀꯌꯥ ꯁꯥ ꯑꯣꯏꯣꯏꯅꯣ ꯑꯗꯨꯗꯤ ꯍꯥꯏꯐꯦꯠ ꯈꯪꯉꯗꯤ ꯍꯥꯏꯕꯤꯌꯨꯅ
ꯑꯍꯥꯟꯕꯩ ꯆꯠꯄꯩꯗꯨꯗꯤ ꯑꯗꯨꯝ ꯀꯩꯅꯣꯒꯤ ꯌꯥꯝ ꯌꯥꯝ ꯑꯗꯨꯗ ꯍꯥꯏꯗꯣꯛꯑ ꯇꯜꯂꯦ ꯏꯀꯥꯏꯔꯦ ꯍꯥꯏꯗꯤꯀꯣ ꯑꯗꯣ ꯑꯀꯣꯏꯕꯩꯗꯨꯅ ꯈꯤꯇꯪꯗꯤ ꯍꯟꯊꯩ ꯍꯥꯏꯕꯗꯤꯅꯦ ꯁꯤꯗꯩ ꯈꯔ ꯅꯛꯏꯗꯅꯀꯣ ꯑꯗꯒꯤ ꯃꯣꯏ ꯖꯒꯥꯗꯁꯨ ꯐꯖꯅ ꯁꯥꯟꯅ ꯈꯣꯠꯅꯕꯁꯦ ꯍꯥꯏꯗꯤ ꯑꯗꯨꯝ ꯍꯥꯏꯗꯤ ꯍꯥꯏꯗꯤ ꯑꯔꯥꯞꯄꯗꯨꯒꯗꯤ ꯑꯗꯨꯝ ꯈꯦꯠꯅꯔꯦ ꯍꯥꯏꯇꯥꯔꯦꯀꯣ ꯈꯤꯇꯪꯗꯤ ꯍꯟꯊꯔꯦ ꯑꯗꯣ ꯑꯦ ꯄꯨꯔꯥ ꯀꯩꯅꯣꯗꯨꯗꯤ ꯍꯥꯏꯔꯔꯣꯏꯒꯦ ꯍꯥꯏꯗꯤ ꯄꯩꯁꯥ ꯃꯁꯤꯡꯗꯨꯗꯤ ꯍꯥꯏꯔꯔꯣꯏꯒꯦ ꯅꯨꯡꯉꯥꯏꯇ꯭ꯔꯦꯕꯀꯣ ꯑꯗꯨꯒ ꯑꯗꯨꯝ ꯍꯥꯏꯗꯤ ꯆꯥꯕ ꯍꯥꯏꯁꯤꯦ ꯁꯦ ꯑꯩꯁꯨꯅꯦ ꯁꯨꯃꯥꯏꯅ ꯆꯉ ꯀꯥꯟꯗ ꯀꯣ ꯂꯥꯡꯕꯩ ꯆꯥꯛꯁꯤꯡ ꯏꯀꯥꯏꯗꯤ ꯏꯀꯥꯏꯌꯦꯕꯀꯣ ꯑꯗꯣ ꯑꯩꯈꯣꯏ ꯁ꯭ꯋꯥꯏꯗꯕꯨꯗꯤ ꯉꯝꯕ ꯋꯥꯅꯤꯀꯣ ꯑꯩ ꯏꯝꯐꯥꯜꯗꯗꯤ ꯉꯝꯗꯦ ꯍꯥꯏꯗꯤ ꯍꯣꯏ ꯉꯕꯨꯗꯤ ꯉꯝꯃꯦ ꯑꯗꯣ ꯑꯃ ꯉꯝꯃꯝꯕ ꯈꯤꯇꯪꯗꯤ ꯍꯥꯏꯗꯤ ꯈꯧꯔꯞ ꯂꯩꯌꯦꯕꯀꯣ ꯍꯥꯏꯗꯤ ꯃꯤ ꯀꯄꯜ ꯃꯌꯥꯝ ꯂꯥꯛꯑꯦ ꯍꯥꯏꯗꯤ ꯃꯇꯩ ꯃꯅꯥꯎ ꯃꯇꯩ ꯃꯅꯥꯎ ꯂꯥꯛꯀꯥꯟꯗꯗꯤ ꯑꯩꯈꯣꯏꯁꯨ ꯈꯤꯇꯪꯒ ꯁꯤꯡꯒꯜ ꯑꯣꯏꯔꯒ ꯇꯣꯉꯥꯟꯅꯒ ꯐꯝꯃ ꯂꯩꯕꯗꯣ ꯇꯜꯂꯤꯗꯅꯀꯣ ꯑꯩꯁꯨ ꯂꯥꯝꯃꯟ ꯀꯥꯟꯗꯗꯤ ꯎꯄꯥꯏ ꯂꯩꯇꯦ ꯑꯗꯨꯝ ꯃꯋꯥ ꯂꯧꯗꯕꯕꯤꯅꯦ ꯑꯗꯨꯝ ꯃꯣꯏꯁꯨ ꯃꯩ ꯊꯣꯛꯣꯛꯄ ꯑꯩꯁꯨ ꯑꯣꯏꯊꯣꯛꯄ ꯑꯩ ꯀꯛ ꯊꯜꯍꯜꯂꯣꯏꯔꯦ ꯈꯟꯕꯤꯗꯣ ꯑꯗꯨꯃꯥꯏꯅ ꯈꯜꯂꯦ ꯑꯗꯣ ꯇꯉꯥꯏ ꯐꯗꯀꯥꯟꯗ ꯑꯃꯅ ꯑꯩꯅ ꯆꯪꯉꯦ ꯑꯗꯨ ꯅꯠꯇ꯭ꯔꯗꯤ ꯆꯪꯗꯦꯗ ꯑꯩꯁꯨ ꯊꯣꯏꯅ ꯑ ꯑꯗꯨꯃꯥꯏꯅ ꯂꯩ ꯑꯗꯨ ꯅꯪꯒꯤꯗꯤ ꯑꯗꯨꯝ ꯅꯣꯏꯗꯤ ꯐ꯭ꯔꯦꯟ ꯁꯥꯔꯀꯜꯁꯨ ꯌꯥꯝꯕꯅꯤꯅꯀꯣ ꯏꯃꯥꯟꯅꯕ ꯏꯃꯥꯟꯅꯕꯤꯁꯨ ꯌꯥꯝꯅꯤꯅ ꯑꯗꯨꯏꯗꯤ ꯀꯩꯁꯨ ꯄ꯭ꯔꯣꯕ꯭ꯂꯦꯝ ꯂꯩꯔꯝꯃꯣꯏꯅ ꯈꯜꯂꯦ ꯑꯗꯨꯝ ꯍꯥꯏꯗꯤ ꯃꯊꯠ ꯆꯠꯄ ꯍꯥꯏꯗ ꯀꯩꯁꯨ ꯑꯣꯏꯔꯣꯏꯕ ꯅꯪ ꯑꯩꯅ ꯈꯪꯉꯦꯕ ꯑꯗꯨꯝ ꯍꯥꯏꯗꯤ ꯅꯃꯥꯟꯅꯕꯤ ꯑꯗꯨꯝ ꯂꯥꯏꯔꯤꯛ ꯇꯝꯃꯤꯟꯅꯕ ꯑꯣꯏꯒꯦꯔꯥ ꯅꯠꯇ꯭ꯔꯒꯅ ꯑꯗꯨꯝ ꯄꯨꯜꯂꯨꯕ ꯑꯣꯏꯒꯦꯔꯥ ꯅꯪꯒꯤꯗꯤ ꯑꯗꯨꯝ ꯋꯥꯠꯇꯕꯅꯤꯅꯀꯣ ꯑꯗꯨꯃꯥꯏꯅ ꯇꯧꯔꯝꯒꯅꯤ ꯈꯜꯂꯦ ꯇꯧꯔꯝꯒꯅꯤ ꯅꯠꯇ꯭ꯔꯥ
ꯍꯣꯏ ꯑꯗꯨꯝ ꯆꯪꯕꯗꯣ ꯑꯩꯗꯤ ꯏꯊꯟꯇ ꯆꯪꯕꯁꯨ ꯑꯗꯨꯝ ꯉꯝꯗ꯭ꯔꯦ ꯑꯗꯨ ꯍꯪꯒꯣꯏꯕ ꯐꯥꯎꯕ ꯇꯧꯔꯦꯕꯀꯣ ꯑꯗꯨ ꯍꯥꯏꯔꯒ ꯑꯁ ꯑꯩ ꯈꯪꯗꯦꯗ ꯑꯩꯁꯨ ꯀꯣ ꯇꯥꯡ ꯑꯃ ꯁ꯭ꯋꯥꯏꯗꯒꯤ ꯑꯗꯨꯝ ꯆꯠꯈ꯭ꯔꯁꯤꯔꯥꯅ ꯈꯟꯕꯅꯦ ꯆꯠꯇ꯭ꯔꯤꯉꯩꯗ ꯑꯝꯇ ꯄꯨꯜꯂꯒ ꯀꯩꯅꯣꯝ ꯆꯥꯃꯤꯟꯅꯕꯗꯤ ꯌꯥꯕꯅꯦ ꯑꯗꯨ ꯑꯁꯪ ꯁꯪꯗ ꯃꯌꯥꯝꯗꯨꯗ ꯀꯣꯡꯍꯣꯏ ꯑꯃꯅ ꯈꯔ ꯁꯪꯉꯤ ꯑꯃꯅ ꯈꯔ ꯁꯪꯉꯤꯟ ꯇꯥꯔꯗꯤ
ꯎꯝ ꯍꯣꯏ ꯑꯩꯁꯨ ꯈꯜꯂꯝꯃꯤꯅꯦ ꯑꯗꯣ ꯑꯩꯅ ꯌꯥꯝ ꯆꯥꯅꯤꯡꯕ ꯑꯃ ꯂꯩꯌꯦ ꯑꯩꯗꯣ ꯉꯍꯥꯟ ꯑꯩꯈꯣꯏ ꯀꯛ ꯈꯦꯇ꯭ꯔꯤ ꯊꯣꯡꯉꯦꯕꯀꯣ ꯑ ꯅꯣꯏ ꯌꯥꯝ ꯅꯨꯪꯁꯤꯕꯥ ꯍꯥꯏꯇꯥꯔꯦ ꯊꯝꯅꯥꯗꯒ ꯌꯣꯝꯃꯒ ꯑꯃ ꯍꯥꯏꯗꯤ ꯆꯤꯡꯊꯛꯇ ꯑꯣꯏꯒꯦꯔꯥ ꯅꯠꯇ꯭ꯔꯒꯅ ꯑꯍꯥꯡꯕ ꯖꯒꯥ ꯑꯃꯗ ꯇꯧꯔꯒꯀꯣ ꯎꯇꯤꯒ ꯑꯗꯒꯤ ꯄꯀꯧꯔꯥ ꯌꯥꯎꯒꯦꯔꯥ ꯌꯥꯎꯔꯦꯔꯥ ꯄꯀꯧꯔꯥꯗꯣ ꯑꯇꯣꯞꯄꯗꯗꯒꯤ ꯂꯩꯔꯁꯨ ꯌꯥꯏꯗꯅ ꯃꯈꯣꯏꯅ ꯍꯧꯕ ꯍꯩꯇ꯭ꯔꯁꯨ ꯑꯗꯣ ꯎꯇꯤꯒ ꯀꯩꯅꯣꯒꯗꯨꯗꯤ ꯈꯦꯁꯤ꯭ꯔꯤꯒꯗꯤ ꯑꯗꯨꯝ ꯍꯧꯕ ꯍꯩꯅꯤꯗꯅ ꯅꯪꯁꯨ ꯍꯩꯗꯅꯀꯣ ꯑꯗꯨꯃꯥꯏꯅ ꯇꯧꯔꯒ ꯊꯝꯅꯥꯗꯒ ꯌꯣꯝꯃꯒ ꯊꯝꯅꯥ ꯈꯔ ꯍꯦꯛꯍꯧꯔꯒ ꯑꯗꯨꯃꯥꯏꯅ ꯇꯧꯔꯒ ꯌꯣꯝꯃꯒ ꯀꯥꯏꯅ ꯑꯗꯨꯝ ꯆꯥ ꯆꯥꯔꯗꯤ ꯌꯥꯝ ꯍꯥꯎꯅꯤ ꯈꯟꯕꯗꯣ ꯑꯗꯨꯃꯥꯏꯅ ꯇꯧꯔꯦ ꯑꯗꯨ ꯅꯣꯏꯁꯨ ꯀꯔꯤ ꯈꯟꯕꯅꯣꯗꯤ ꯈꯪꯗꯦ ꯑꯗ ꯍꯣꯏ ꯃꯣꯏ ꯑꯇꯩꯗꯨꯕꯨꯗꯤ ꯊꯕꯛ ꯁꯪꯕ ꯁꯪꯗꯕ ꯇꯧꯔꯛꯀꯅꯤ ꯑꯃꯗꯨꯁꯨ ꯑꯦꯛꯖꯥꯝ ꯊꯥꯗꯣꯔꯔꯕꯅꯤꯅ ꯆꯠꯊꯣꯛ ꯈꯣꯠꯇꯣꯛꯄꯗꯤ ꯅꯒꯤ ꯅꯨꯡꯉꯥꯏꯗꯧ ꯃꯥꯟꯗꯦ ꯑꯗꯣ ꯅꯨꯡꯉꯥꯏꯇꯦ ꯍꯥꯏꯔꯤꯁꯦ ꯃꯥ ꯐꯥꯗꯣꯛꯅꯦꯩ ꯑꯗꯨꯝ ꯍꯥꯏ ꯑꯩꯉꯣꯟꯗ ꯀꯧꯔꯑꯦꯕꯀꯣ ꯑꯥꯄꯠ ꯆ ꯆꯥꯎꯔꯨꯁ ꯑꯩ ꯀꯩꯅꯝ ꯆꯥꯅꯤꯡꯉꯦ ꯈꯣꯠꯅꯤꯡꯉꯦ ꯍꯥꯏꯅ ꯑꯩꯈꯣꯏꯁꯨ ꯑꯩꯈꯣꯏꯅꯁꯨ ꯁꯨꯝ ꯊꯣꯛꯑ ꯆꯥꯔꯨꯕꯀꯣ ꯅꯣꯏꯗꯤ ꯑꯃꯨꯛ ꯍꯥꯏꯗꯤ ꯊꯕꯛ ꯁꯪꯗꯕ ꯌꯥꯎꯕꯅꯤꯅ ꯑꯃꯨꯛ ꯐꯔꯥꯛ ꯇꯥꯕꯒꯤ ꯑꯗꯨꯃꯥꯏꯅ ꯀꯧꯗꯕꯁꯨ ꯌꯥꯎꯋꯤ ꯑꯗꯩ ꯀꯧꯔꯒꯁꯨ ꯑꯃꯨꯛ ꯅꯣꯏꯁꯨ ꯑꯃꯨꯛ ꯂꯥꯛꯄ ꯐꯔꯥꯛ ꯇꯥꯕꯒꯤ ꯑꯗꯨꯝ ꯂꯥꯛꯇꯕꯁꯨ ꯌꯥꯎꯋꯤꯗ ꯑꯗꯨꯃꯥꯏꯅ ꯇꯧꯋꯦ ꯍꯣꯏ ꯌꯦꯡꯗꯤ ꯌꯦꯡꯁꯦ ꯅꯪ ꯇꯥꯡ ꯑꯃ ꯆꯠꯅꯤ ꯍꯥꯏꯇꯥꯥꯔꯒꯗꯤ ꯍꯧꯖꯤꯛ ꯋꯥꯇꯤ ꯋꯥꯇꯦꯗꯅꯀꯣ ꯉꯁꯤ ꯇꯥꯡꯁ ꯌꯥꯝꯨꯛ ꯀꯥꯎꯕ ꯀꯥꯎꯋꯦ ꯀꯨꯟ ꯂꯄꯥꯏ ꯌꯧꯔꯝꯃꯅꯤ ꯀꯨꯟꯃꯥꯊꯣꯏ ꯀꯨꯟꯅꯤꯊꯣꯏ ꯂꯩꯔꯝꯃꯅꯤ ꯍꯣꯏ ꯌꯦꯡꯉꯁꯦ ꯑꯗꯨꯒ ꯈꯤꯇꯪ ꯍꯥꯏꯗꯤ ꯁꯨꯇꯤ ꯑꯣꯏꯒꯗꯕ ꯑꯗ ꯁꯨꯇꯤ ꯑꯣꯏꯕ ꯍꯥꯏꯁꯦ ꯑꯃꯗꯗꯤ ꯑꯃꯨꯛ ꯅꯨꯃꯤꯠ ꯈꯨꯗꯤꯡꯒꯤ ꯁꯟꯗꯦꯁꯨ ꯂꯩ ꯆꯠꯄꯅꯤꯅꯦ ꯊꯕꯛ ꯑꯗꯨ ꯌꯦꯡꯉꯁꯦ ꯈꯔ ꯀꯩꯅꯣ ꯇꯧꯗꯧꯕ ꯑꯃ ꯍꯣꯂꯤꯗꯦꯒꯨꯝꯕ ꯑꯝꯗ ꯌꯦꯡꯉ ꯅꯠꯇ꯭ꯔꯒꯅ ꯅꯨꯃꯤꯗꯥꯡ ꯋꯥꯏꯔꯝ ꯈꯤꯇꯪ ꯍꯥꯏꯗꯤ ꯊꯦꯡꯅ ꯇꯧꯔꯒꯁꯨꯀꯣ ꯑꯗꯨꯃꯥꯏꯅ ꯇꯧꯔ ꯈꯦꯁꯤꯃꯛ ꯆꯥꯗ꯭ꯔꯒꯁꯨ ꯑꯍꯥꯎꯕ ꯑꯃ ꯀꯣ ꯑꯆꯥꯎꯕ ꯀꯩꯀꯩ ꯆꯥꯔꯨꯔꯕ ꯑꯗꯨꯃꯥꯏꯅ ꯄꯨꯜꯂꯒ ꯌꯦꯡꯁꯤꯀꯣ
ꯍꯥꯏꯖꯕ ꯋꯥꯅꯤ ꯑꯗꯒꯤ ꯑꯥꯗ ꯀꯥꯕ ꯍꯥꯏꯁꯦ ꯀꯩꯅꯣ ꯇꯧꯕꯔ ꯂꯩꯗꯕ ꯅꯠꯇꯕꯅꯤꯅ ꯂꯥꯏꯔꯤꯛ ꯄꯥꯕꯒꯤ ꯀꯥꯕ ꯑꯣꯏꯕꯅꯤꯅ ꯑꯗꯨꯝ ꯊꯕꯛꯇꯤ ꯈꯔ ꯆꯤꯟꯒꯅꯤ ꯂꯥꯏꯔꯤꯛ ꯅꯨꯡꯗꯁꯨ ꯈꯔ ꯄꯥꯗꯕꯗꯤ ꯌꯥꯔꯣꯏꯅꯦ ꯑꯗꯒꯤ ꯂꯩꯔꯣꯏꯗꯕꯁꯨ ꯑꯩꯁꯦ ꯄꯨꯔꯥ ꯑꯩꯒꯤ ꯏꯊꯟꯇ ꯂꯩꯗꯣꯏ ꯅꯠꯇꯕꯅꯤꯅ ꯁꯦꯟꯅꯔꯒ ꯑꯩꯈꯣꯏ ꯑꯗꯨꯝ ꯆꯥꯎꯋ ꯑꯃ ꯂꯩꯔꯒ ꯂꯩꯇꯣꯏꯅꯤꯅ ꯑꯗꯨꯝ ꯈꯔ ꯌꯦꯡꯁꯤꯜꯂꯛꯀꯅꯦꯕ ꯑꯗꯨꯝ ꯑꯗꯨꯗꯨꯅ ꯀꯩ ꯍꯥꯏꯅꯤ ꯂꯥꯏꯔꯤꯛ ꯄꯥꯗꯕ ꯈꯣꯠꯇꯕ ꯌꯥꯎꯔꯣꯏꯗꯕꯅ ꯑꯗꯨꯝ ꯄꯥꯎ ꯐꯥꯎꯅꯕ ꯈꯣꯠꯄꯁꯨ ꯌꯥꯝ ꯉꯝꯃꯤ ꯈꯠꯄ ꯈꯣꯠꯄꯗꯤ ꯑꯣꯏꯔꯣꯏꯕꯀꯣ ꯑꯩꯅ ꯆꯥꯇ꯭ꯔꯤꯀꯥꯟꯗ ꯀꯩꯅꯣꯝꯇ ꯆꯥꯃꯤꯟꯅꯍꯅꯤꯡꯕ ꯅꯦꯅ ꯁꯨꯝ ꯈꯟꯕꯅꯦꯗ
ꯍꯣꯏ ꯑꯣ ꯍꯣꯏ ꯐꯔꯦ ꯐꯔꯦ ꯀꯣꯟꯅ ꯑꯃꯨꯛ ꯍꯧꯔꯛꯑꯒꯦ ꯑꯩ ꯃꯇꯝꯗꯣ ꯍꯥꯏꯔꯛꯑꯒ ꯀ ꯎꯝ ꯑꯁꯤꯒꯤ ꯊꯝꯃ ꯎꯝ ꯎꯝ ꯎꯝ ꯎꯝ ꯍ ꯍꯣꯏ